ꯍꯜꯂꯣ
ꯍꯜꯂꯣ ꯇꯥꯕ꯭ꯔꯣ
ꯍꯜꯂꯣ
ꯇꯥꯕ꯭ꯔꯣ
ꯍꯣꯏ ꯇꯥꯏꯌꯦ
ꯍꯣꯏ ꯍꯧꯖꯤꯛ ꯀ꯭ꯔꯝ ꯃꯥꯏꯅ ꯍꯤꯡꯂꯤꯅꯣ ꯍꯧꯖꯤꯛꯀꯥꯟꯁꯤ
ꯍꯥꯥ ꯍꯧꯖꯤꯛꯀꯥꯟꯁꯦ ꯀꯔ ꯃꯥꯏꯅ ꯍꯤꯡꯂꯤꯅꯣ ꯍꯥꯏꯌꯨ ꯇꯥꯗꯕ꯭ꯔꯣ
ꯇꯥꯏꯌꯦ
ꯍꯥꯏꯌꯨ ꯍꯥꯏꯌꯨ ꯍꯧꯖꯤꯛꯀꯥꯟꯁꯦ ꯀꯔ ꯃꯥꯏꯅ ꯍꯤꯡꯂꯤꯕ꯭ꯔꯥ ꯑꯗꯨꯒ ꯀꯔꯝꯃꯥꯏꯅ ꯇꯧꯕ꯭ꯔ ꯍꯥꯏꯌꯣꯕ
ꯅꯨꯡꯉꯥꯏꯅꯇꯨ ꯂꯩꯌꯦ
ꯎꯝ ꯍꯥꯏꯌꯣ
ꯆꯠ ꯆꯠꯔꯒ ꯍꯤꯡꯉꯦ
ꯎꯝ ꯍꯧꯖꯤꯛꯀꯥꯟꯁꯦ ꯑꯦ ꯅꯪꯅ ꯀꯔꯝꯃꯥꯏ ꯇꯧꯕ꯭ꯔꯥ ꯑꯗꯨꯒ ꯀꯩꯀꯩ ꯊꯕꯛ ꯇꯧꯕ꯭ꯔꯥ ꯑꯗꯣ ꯍꯥꯏꯕꯗꯤ ꯃꯤꯅꯤꯅ ꯅꯣꯡꯃꯗꯤ ꯋꯥꯔꯒ ꯂꯩꯌꯦ ꯑꯗꯨꯒ ꯅꯣꯡꯃꯗꯤ ꯊꯕꯛ ꯁꯨꯔꯒ ꯂꯩꯌꯦ ꯑꯋꯥ ꯅꯣꯡꯃꯗꯤ ꯀꯔꯤ ꯍꯥꯏꯁꯤꯔ ꯇꯣꯏꯅ ꯇꯣꯏꯅ ꯆꯠꯂꯒ ꯃꯥ ꯊꯥꯔꯒ ꯂꯩꯌꯦꯕ ꯑꯗꯣ ꯍꯧꯖꯤꯛꯀꯥꯟꯁꯤ ꯅꯪ ꯀꯔꯝꯃꯥꯏ ꯇꯧꯔꯤꯅꯣ ꯍꯥꯏ
ꯍꯧꯖꯤꯛꯀꯥꯟꯁꯦ ꯁ꯭ꯀꯨꯜ ꯆꯠ ꯃꯇꯝꯗ
ꯍꯣꯏ ꯍꯥꯏꯌꯣ
ꯂꯥꯃꯀꯥꯟꯗ ꯈꯨꯋꯥꯏꯑꯦ ꯑꯗꯨꯒ ꯋꯥꯔꯒ ꯄꯣꯊꯥꯏ ꯉꯥꯍꯥꯛꯇꯪ
ꯍꯣꯏ ꯑꯗꯣ ꯈꯪꯉꯛꯑꯦ ꯗꯣ ꯍꯧꯖꯤꯛꯀꯥꯟꯒꯤ ꯑꯉꯥꯡꯁꯤꯡꯁꯦ ꯂꯣꯏꯅꯃꯛ ꯑꯥ ꯄꯩꯁꯥ ꯄꯥꯏꯔꯒ ꯑꯗꯨꯒ ꯃꯈꯣꯏꯅ ꯃꯄꯥꯟ ꯊꯣꯛꯑꯗꯤ ꯀ꯭ꯔꯤ ꯀ꯭ꯔꯤ ꯆꯥꯕ ꯑꯗꯨꯒ ꯑꯥ ꯑꯉꯥꯡꯅꯤꯅ ꯀꯔꯤ ꯍꯥꯏꯁꯤꯔ ꯈꯪꯗꯕ ꯗꯣ ꯁꯨꯃꯥꯏ ꯇꯧꯕ ꯑꯥ ꯏꯃꯥ ꯏꯄꯥꯁꯤꯡꯅ ꯅꯈꯣꯏꯕꯨ ꯁ꯭ꯀꯨꯜ ꯆꯠꯅꯤꯡꯉꯥꯏ ꯑꯗꯨꯒ ꯆꯠꯄ ꯃꯇꯝꯗ ꯀꯔꯤ ꯀꯔꯤ ꯍꯥꯏꯕ꯭ꯔꯥ ꯑꯃꯨꯛꯀ ꯍꯥꯏꯌꯨ ꯇꯥꯕ꯭ꯔꯣ
ꯇꯥꯌꯦ
ꯍꯣꯏ ꯍꯣꯏ ꯍꯥꯏꯌꯣꯕ ꯍꯥꯏꯌꯣꯕ ꯏꯃꯥ ꯅꯄꯥꯁꯤꯡꯒ ꯑꯥ
ꯁ꯭ꯀꯨꯜ
ꯍꯥꯏꯌꯣ ꯍꯥꯏꯌꯣ
ꯆꯠ ꯃꯇꯝꯗ ꯏꯕꯣ ꯑꯦ ꯏꯕꯣꯅ ꯄ꯭ꯔꯊꯅ ꯇꯧꯕꯤꯌꯦ ꯑꯦꯛꯖꯥꯝ ꯑꯦꯛꯖꯥꯝꯒꯤ ꯑꯗꯨ ꯑꯗꯨꯒ
ꯎꯝ ꯑꯇꯣꯞꯄꯗꯤ
ꯏꯝ ꯏꯃꯥꯅ ꯏꯃꯥꯅ ꯑꯩꯕꯨ ꯄꯩꯁꯥ ꯄꯤꯌꯦ ꯑꯆꯥꯄꯣ ꯆꯥꯅꯤꯡꯉꯥꯏ
ꯐꯔꯦ ꯐꯔꯦ ꯑꯗꯣ ꯑꯥ ꯆꯠꯄ ꯃꯇꯝꯗ ꯀ꯭ꯔꯤ ꯀ꯭ꯔꯤ ꯄꯨꯕ꯭ꯔꯥ ꯑꯗꯨꯒ ꯑꯥ ꯍꯜꯂꯛꯄ ꯃꯇꯝꯗ ꯀꯔꯝꯃꯥꯏꯅ ꯍꯜꯂꯛꯄ꯭ꯔꯥ ꯑꯗꯨꯒ ꯅꯃꯥꯟꯅꯕꯒ ꯁꯥꯅꯕ ꯆꯠꯄ꯭ꯔꯥ ꯑꯗꯨꯒ ꯀ꯭ꯔꯤ ꯀ꯭ꯔꯤ ꯈꯣꯏꯒꯤ ꯁ꯭ꯀꯨꯜꯗ ꯇꯧꯕ꯭ꯔꯥ ꯑꯗꯨꯒ ꯍꯥꯏꯌꯣ ꯀꯔꯤ ꯀ꯭ꯔꯤꯒꯨꯝꯕ ꯇꯧꯕꯅꯀꯣ ꯁ꯭ꯀꯨꯜꯗ ꯅꯈꯣꯏꯒꯤ ꯀꯣꯂꯦꯖ ꯀꯨꯝꯕꯗ ꯇꯧꯕꯗꯣ ꯑꯃꯨꯛꯀ ꯍꯥꯏꯌꯣꯕ ꯀꯔꯤ ꯀꯔꯤ ꯇꯧꯕ꯭ꯔꯥ ꯍꯥꯏꯅ
ꯁ꯭ꯀꯨꯜꯗ ꯑꯩꯈꯣꯏ ꯁꯅꯥꯌꯦ ꯏꯃꯥꯟꯅꯕꯁꯤꯡꯒ ꯑꯗꯨꯒ
ꯑꯇꯣꯞꯄꯗꯤ ꯇꯥꯕ꯭ꯔꯣ
ꯇꯥꯌꯦ
ꯎꯝ ꯑꯇꯣꯞꯄꯁꯤꯡꯗꯤ ꯍꯥꯏꯕꯗꯤ ꯑꯥ ꯆꯥꯛ ꯆꯥꯕꯒꯨꯝꯕ ꯑꯗꯨꯒ ꯅꯃꯥꯟꯅꯕꯒ ꯗꯨꯀꯥꯟ ꯆꯠꯄꯒꯨꯝꯕ ꯑꯗꯨꯒ ꯅꯃꯥꯟꯅꯕꯁꯤꯡꯒ ꯈꯣꯏꯅ ꯆꯠꯂꯒ ꯋꯥꯔꯤ ꯁꯥꯔꯒ ꯆꯥꯕ ꯑꯗꯨ ꯑꯩꯈꯣꯏꯅ ꯆꯥꯕꯗꯨ ꯑꯁꯨꯃꯥꯏꯅ ꯆꯠꯂ‌ꯦ ꯑꯗꯨꯒ ꯑꯩꯈꯣꯏꯅ ꯏꯃꯥꯟꯅꯕꯒ ꯑꯩꯈꯣꯏꯅꯒꯨꯝꯅ ꯆꯠꯂꯦ ꯑꯗꯨꯒ ꯀ꯭ꯂꯥꯁ ꯍꯜꯂꯛꯄ ꯃꯇꯝꯗ ꯁꯨꯃꯥꯏꯅ ꯆꯠꯂꯤ ꯑꯗꯨꯕꯨ ꯑꯦꯛꯖꯥꯝ ꯊꯥꯅꯤꯡꯉꯥꯏ ꯆꯠꯄ ꯃꯇꯝꯗ ꯑꯩꯈꯣꯏ ꯏꯃꯥꯟꯅꯕꯒ ꯆꯠꯂꯝꯃꯦ ꯑꯗꯨꯒ ꯍꯜꯂꯛ ꯑꯗꯨꯒ ꯑꯗꯨꯒꯤ ꯋꯥꯔꯤꯗꯣ ꯑꯃꯨꯛꯀ ꯍꯥꯏꯌꯕ ꯅꯪꯅ ꯅꯨꯃꯤꯠ ꯈꯨꯗꯤꯡꯅ ꯆꯠꯄ ꯇꯝꯕꯤꯔꯤ ꯍꯥꯏꯕ ꯋꯥꯔꯤꯗꯣ ꯍꯥꯏꯌ‌ꯣꯕ ꯍꯥꯏꯌꯣ ꯍꯥꯏꯌꯣ ꯇꯥꯕ꯭ꯔꯣ
ꯏꯃꯥꯁ ꯇꯥꯏꯌ‌ꯦ
ꯍꯣꯏ ꯍꯥꯏꯌ‌ꯣ ꯍꯥꯏꯌ‌ꯣ
ꯏꯟꯃ ꯏꯃꯥꯟꯅꯕꯁꯤꯡꯒ ꯆꯠꯂꯒ ꯑꯗꯨꯒ ꯁꯟꯅꯔꯒ ꯑꯗꯨꯒ
ꯎꯝ
ꯍꯥꯏꯌꯣ ꯍꯥꯏꯌꯣ
ꯏꯃꯥꯟꯅꯃ ꯁꯤꯡꯅ ꯑꯗꯨꯝ ꯏꯁꯤꯡ ꯄꯤꯔꯒ ꯋꯥꯃ ꯀꯥꯟꯗ
ꯀꯔꯤ ꯀꯔꯤ ꯋꯥꯕ ꯀꯥꯟꯗ ꯗꯨꯀꯥꯟꯗ ꯆꯠꯂꯒ ꯏꯁꯤꯡ ꯊꯛꯄ ꯑꯗꯨꯒ ꯇꯧꯋ‌ꯦꯀꯣ
ꯍꯣꯏ ꯇꯧꯋ‌ꯦ
ꯑꯣ ꯍꯧꯖꯤꯛꯀꯥꯟꯁꯦ ꯅꯈꯣꯏꯅ ꯀꯔꯝ ꯃꯥꯏꯅ ꯂꯩꯒꯦꯔꯥ ꯑꯩꯈ‌ꯣꯏ ꯏꯁꯤꯡ ꯂꯨꯔꯒ ꯀꯔꯤ ꯀꯔꯤ ꯁꯤꯅꯦꯃꯥ ꯌꯦꯡꯕ ꯌꯨꯝꯗ ꯑꯂꯨꯀꯂ ꯂꯩꯕ ꯑꯗꯨꯒ ꯍꯜꯂꯛꯄ ꯃꯇꯝꯗ ꯌꯨꯝꯗ ꯑ ꯆꯠ ꯆꯥꯔꯦ ꯑꯗꯨꯒ ꯇꯨꯝꯂꯦ ꯑꯗꯨꯒ ꯏꯁꯤꯡ ꯎꯔꯨꯔꯦ ꯑꯗꯣ ꯁꯨꯃꯥꯏꯅ ꯀꯔꯤ ꯀꯔꯤ ꯇꯧꯕꯗꯣ ꯅꯈ‌ꯣꯏ ꯌꯨꯝꯗ ꯍꯜꯛꯄ ꯃꯇꯝꯗ ꯍꯥꯏꯌ‌ꯣ
ꯑꯦ ꯍꯣꯏ ꯍꯧꯒꯠꫪ ꯃꯇꯝꯗ ꯏꯁꯤꯡꯏꯔꯨꯑꯦ ꯑꯗꯨꯒ ꯁ꯭ꯀꯨꯜ ꯆꯠꯅꯤꯡꯉꯥꯏ ꯗ꯭ꯔꯦꯁ
ꯍꯥꯏ
ꯑꯗ‌ꯣ ꯈꯛꯇ꯭ꯔꯣ ꯑꯇꯣꯞ ꯑꯇꯣꯞꯄꯁꯤꯡ ꯀꯔꯤ ꯀꯔꯤ ꯆꯥ ꯊꯛꯄ ꯁꯥ ꯆꯥꯕ ꯑ ꯍꯥꯏꯌꯣ
ꯑꯗꯨꯒ ꯁꯀꯨꯜ ꯆꯠꯂꯒ ꯁꯀꯨꯜ ꯍꯥꯜꯂꯝꯕ ꯃꯇꯝꯗ ꯆꯥꯛ ꯆꯥꯔꯦ ꯑꯗꯨꯒ ꯅꯨꯡꯊꯤꯜ ꯇꯨꯝꯃꯦ ꯑꯗꯨꯒ ꯍꯧꯒꯠꯂꯒ ꯂꯥꯏꯔꯤꯛ ꯄꯥꯏꯌꯦ ꯑꯗꯨꯒ ꯆꯥ ꯊꯛꯑ‌ꯦ
ꯎꯝ ꯑꯗꯨꯗꯤ ꯅꯨꯡꯉꯥꯏꯔꯝꯅꯤꯀꯣ ꯋꯥ ꯁꯥ ꯆꯥꯕ ꯑꯗꯨꯒꯨꯝꯕꯗꯤ ꯆꯥꯕꯔꯨ ꯁꯥꯒꯨꯝꯕ ꯌꯦꯟꯒꯨꯝꯕ ꯉꯥ ꯒꯨꯝꯕ ꯀꯔꯤ ꯀꯔꯤ ꯆꯥꯕꯗꯤ ꯂꯩꯕ꯭ꯔꯥ ꯀꯃꯥꯏꯅ ꯊꯣꯡꯉꯤ ꯀꯅꯅꯥ ꯊꯣꯡꯉꯤ ꯑꯗꯨꯗ ꯍꯥꯏꯌꯨ
ꯁꯥꯗꯤ ꯑꯗꯨꯝ ꯆꯥꯏ ꯑꯗꯨꯒ
ꯑꯥ
ꯏꯕꯣꯡꯅ ꯊꯣꯡꯕꯅꯦ ꯁꯥ ꯊꯣꯡꯕꯁꯤ ꯌꯥꯝ ꯍꯥꯎꯋꯦ
ꯑꯗꯨꯅꯤ ꯅꯈꯣꯏ ꯃꯤ ꯌꯥꯝꯃꯨ ꯂꯩ ꯆꯥꯛ ꯊꯣꯡꯕ ꯑꯗꯨꯒ ꯑꯥ ꯆꯥꯛ ꯆꯥꯕ ꯑꯗꯨꯒ ꯏꯁꯤꯡ ꯑꯔꯨꯕ ꯑꯗꯨ ꯀꯔꯝꯃꯥꯏꯅ ꯇꯧꯕ꯭ꯔꯥ ꯑꯗꯨꯒ ꯑꯥ ꯅꯈꯣꯏ ꯆꯠꯄ ꯃꯇꯝꯗ ꯁꯥꯇꯤꯟꯒꯨꯝꯕ ꯄꯥꯏꯔꯒ ꯑꯗꯨꯒ ꯍꯧꯖꯤꯛꯀꯥꯟꯁꯦ ꯅꯨꯡꯁꯥ ꯁꯥꯏꯌꯦ ꯑꯗꯨꯒꯤ ꯆꯄꯥ ꯈꯣꯏꯄꯗꯨ ꯌꯥ ꯅꯨꯡꯉꯥꯏꯇꯦ ꯑꯗꯨꯕꯨ ꯅꯈꯣꯏ ꯀ꯭ꯂꯥꯁ ꯇꯥ ꯆꯠꯄꯥ ꯃꯇꯝꯗ ꯀꯣꯂꯦꯖ